ꯍꯜꯂꯣ
ꯍꯜꯂꯣ ꯍꯥꯎ
ꯀꯩꯗꯩꯅꯣ
ꯏꯟꯖꯥꯡ ꯊꯣꯡꯕ ꯌꯦꯡꯉꯝꯕꯅꯦ
ꯀꯩ ꯏꯟꯖꯥꯡ ꯊꯣꯡꯉꯤꯅꫭ
ꯉꯥꯄ꯭ꯔꯨꯝ
ꯎꯏꯁ ꯀꯌꯥꯝ ꯍꯧꯖꯟꯒ꯭ꯔꯒꯦ
ꯂꯥꯛꯄ ꯌꯥꯒꯤꯅꯤ ꯀꯩꯅꯣ ꯀꯩꯅꯣ ꯇꯧꯔꯤꯌꯦ ꯑ ꯑꯃ ꯄ꯭ꯔꯕꯤꯟꯗꯣ ꯃꯥ ꯍꯌꯦꯡ ꯃꯁꯝ ꯊꯥꯕꯩꯅꯦꯅ ꯉꯁꯤ ꯂꯥꯛꯑꯦ
ꯉꯥꯄ꯭ꯔꯨꯝ ꯆꯥꯔꯒ ꯍꯥꯔ ꯐꯍꯜꯂꯤ ꯉꯥꯄ꯭ꯔꯨꯝ ꯆꯥꯔꯒ ꯕꯤꯇꯥꯃꯤꯟ ꯂꯧꯔꯤꯔꯕ
ꯈꯪꯗꯦꯗ ꯑꯗꯨꯗꯤ ꯑꯦ ꯅꯠꯇꯦꯗ ꯑꯈꯣꯏꯅ ꯀꯩꯅꯣ ꯇꯧꯕ ꯉꯥꯄ꯭ꯔꯨꯝ ꯆꯥꯅꯤꯡꯉꯦ ꯆꯥꯅꯤꯡꯉꯦꯅ ꯍꯥꯏꯕꯗꯨꯗ ꯇꯞꯄ ꯑꯈꯣꯏꯅ
ꯎꯝ
ꯑꯗ ꯃꯥꯗꯣ ꯉꯁꯤ ꯂꯥꯛꯄꯩꯗ ꯑꯗꯨꯝ ꯄꫭꯔꯛꯑꯦ ꯈꯣꯏꯗ ꯊꯥꯕꯅꯤꯅ ꯌꯥꯝꯗꯤ ꯌꯥꯝꯗ꯭ꯔꯦ ꯈꯣꯏꯗ ꯑꯔꯩꯕꯗꯨꯕꯨꯗꯤ ꯂꯣꯏ ꯄꫭꯔꯛꯑꯦ ꯑꯗꯨꯒꯤ
ꯎꯝ
ꯁꯦꯝꯕꯖꯨ ꯊꯦꯡꯒ꯭ꯔꯦ ꯉꯁꯥꯏ ꯀꯩꯅꯣ ꯏꯃꯥꯟꯅꯕ ꯑꯝꯖꯨ ꯂꯥꯛꯇꯕ ꯑꯩꯖꯨ ꯁꯦꯝ ꯍꯩꯇꯕ ꯑꯗꯨꯒꯤ ꯂꯥꯛꯑꯒ ꯁꯦꯝ ꯈꯣꯠꯇꯧ ꯍꯧꯒꯠꯇ ꯉꯥꯏ ꯂꯥꯛꯄ ꯂꯥꯛꯄ ꯅꯪꯅꯤ
ꯎꯝ
ꯊꯥꯎ ꯉꯧꯍꯧꯗ ꯉꯥꯏꯔꯤꯝꯅꯦꯕ
ꯀꯅꯥꯅ ꯊꯣꯡꯉꯤ ꯈꯨꯠꯇꯤ
ꯊꯣꯡꯕꯩꯗꯤ ꯀꯅꯥ ꯊꯣꯡꯅꯤ ꯑꯈꯣꯏ ꯄ꯭ꯔꯕꯤꯟ ꯅꯠꯇ꯭ꯔꯗꯤ ꯃꯥ ꯊꯣꯡꯍꯜꯂꯦ ꯅꯠꯇ꯭ꯔꯗꯤ ꯀꯗꯥꯏꯗꯩ ꯆꯥꯕ ꯌꯥꯔꯔꯣꯏ
ꯄ꯭ꯔꯕꯤꯟ ꯍꯥꯏꯗꯤ ꯀꯩꯅꯣꯗꯨꯅꯤꯀꯣ ꯑꯃ ꯈꯔ ꯅꯦꯝꯕꯗꯨꯅꯤ ꯑꯋꯥꯡꯕꯗꯨꯗꯤ ꯍꯦꯔꯣꯗꯨꯗꯤ ꯍꯩꯇꯕꯅꯦ ꯀꯩꯝꯇ ꯆꯛ ꯏꯟꯖꯥꯡ ꯊꯣꯡꯕꯗꯤ ꯅꯨꯄꯤꯒꯤꯕꯨꯗꯤ ꯍꯩꯕ ꯃꯃꯥꯟꯅꯕꯩ ꯊꯣꯡꯉꯛꯄꯗꯗꯤ ꯍꯩꯇꯝꯅꯦ
ꯑꯗꯨꯅꯦ ꯑꯗꯨꯅꯦ ꯅꯨꯄꯤꯒꯤꯅꯦ ꯍꯥꯏꯗꯤ ꯃꯥ ꯂꯣꯏ ꯍꯩꯅꯤ ꯇꯤꯜꯂꯧ ꯆꯅꯝ ꯌꯦꯡꯉꯣ ꯖꯠꯖꯠ ꯁꯦꯝꯖꯜꯂꯝꯗꯣꯏꯅꯦ ꯇꯧꯔꯤꯗꯣ
ꯑ
ꯑꯦ ꯆꯥꯛꯀ ꯆꯥꯛꯀ ꯊꯣꯡꯉꯒ ꯃꯥ ꯄꯨꯒꯤꯗꯣꯏꯅꯦ ꯑꯌꯨꯛꯀꯖꯦ ꯉꯟꯅ ꯍꯧꯒꯠꯂ ꯆꯥꯛ ꯆꯥꯛꯀꯖꯦ ꯊꯣꯡꯉꯅꯤ ꯑꯩꯈꯣꯏ ꯈꯥꯛꯑꯝꯃꯣꯏ ꯀꯔꯤꯝꯇ ꯑꯩꯈꯣꯏ ꯊꯣꯡꯕꯤꯔꯝꯃꯣꯏ ꯃꯥꯏ ꯀꯣꯠꯐꯝ ꯊꯣꯛꯄ ꯂꯣꯏ ꯀꯣꯜꯂ ꯄꯨꯒꯅꯤ ꯊꯝꯃꯝꯃꯅꯤ ꯑꯩꯈꯣꯏꯅ ꯑꯃ ꯑꯩꯈꯣꯏꯗꯤ ꯃꯥꯡ ꯊꯣꯡꯈ꯭ꯔꯦꯅ ꯂꯩꯗꯣꯏꯅꯤ ꯑꯗꯨꯒ ꯀꯩꯝ ꯌꯥꯎꯔꯝꯃꯣꯏꯗꯣꯏꯅꯦ
ꯈꯪꯗꯦ ꯅꯣꯡꯖꯨ ꯑꯁ ꯌꯥꯝ ꯅꯣꯛꯅꯤꯡꯕ ꯊꯧꯗꯣꯛ ꯌꯥꯝ ꯇꯧꯋꯤꯗ ꯃꯥꯗꯤ ꯅꯣꯡ ꯃꯥ ꯃꯣꯏ ꯁꯥꯏ ꯅꯍꯥꯟꯃꯨꯛ ꯆꯥꯛ ꯆꯅꯕꯩꯅꯦꯅ ꯑꯂꯨꯒ ꯉꯧꯕꯅꯦꯕ ꯏꯟꯖꯥꯡꯗꯤ ꯃꯣꯏ ꯁꯥꯏ ꯄꯨꯣꯔꯛꯑꯅꯤ ꯀꯥꯡꯉꯧꯁꯤꯅ ꯑꯩꯅ ꯉꯧꯗꯣꯏꯅꯤꯅ ꯑꯂꯨꯒ ꯉꯧ ꯂꯩꯔꯝꯃꯦ ꯑꯗꯣ ꯑꯩꯗꯤ ꯃꯥꯗꯣ ꯍꯩꯔꯕꯣꯏ ꯅꯤꯡꯉꯦ ꯑꯗꯨꯒ ꯑꯩꯈꯣꯏꯒꯤ ꯑꯝꯇ ꯉꯧ ꯈꯣꯠꯂꯨ ꯍꯥꯏꯕꯗꯣ ꯌꯥꯗꯕ ꯍꯥꯏꯇꯥꯔꯦ ꯀꯩꯒꯤꯅꯣ ꯌꯥꯗꯔꯤꯗꯦ ꯅꯪ ꯅꯧ ꯅꯪ ꯅꯣꯢ ꯁꯥꯏꯗꯤ ꯉꯧꯋꯤꯗꯨꯗꯤꯅ ꯍꯥꯏꯕ ꯑꯗꯨꯒꯗꯤ ꯃꯥꯥꯏꯁꯦ ꯑ ꯑꯗꯨꯗꯗꯤ ꯕꯔꯅꯔꯗ ꯉꯧꯕꯅꯤ ꯑꯗꯨꯗꯨꯅ ꯃꯩꯗ ꯂꯩꯊ ꯂꯩꯁꯤꯟ ꯇꯧꯔꯒ ꯇꯧꯕꯅꯤꯅ ꯍꯩꯌꯦ ꯑꯁꯤ ꯍꯤꯇꯔꯁꯤꯗꯤ ꯂꯩꯊꯕꯁꯨ ꯌꯥꯗꯕꯅꯤꯅ ꯋꯥꯏꯁꯤꯅꯦ ꯃꯥꯒꯤ ꯄ꯭ꯔꯣꯕ꯭ꯂꯦꯝꯁꯦ ꯑꯗꯨꯗꯤ ꯌꯥꯗ꯭ꯔꯦꯕ ꯎ ꯍꯩꯅꯕ ꯉꯧꯁꯤꯅꯦ ꯉꯧꯔꯗꯤ ꯑꯗꯨꯝ ꯑꯩꯈꯣꯏꯅ ꯇꯧꯔꯒ ꯑꯩꯈꯣꯏꯅ ꯂꯣꯏꯔꯀꯥꯟꯗ ꯃꯥꯗꯤ ꯀꯨꯝꯃꯒ ꯆꯥꯗꯣꯢꯉꯥꯏ ꯂꯩꯔꯦ ꯑꯗꯨꯅ ꯀꯔꯤꯝ ꯍꯩꯕ ꯌꯥꯗ꯭ꯔꯦ ꯃꯥ ꯃꯒꯤ ꯏꯟꯖꯥꯡ ꯊꯣꯡꯕꯗ ꯏꯟꯖꯥꯡ ꯊꯣꯡꯕꯗ ꯏꯟꯁꯥꯡꯁꯦ ꯊꯣꯡꯕꯗ ꯍꯥꯎꯋꯦ ꯍꯥꯏꯅꯕꯅꯤ ꯈꯪꯗꯦ ꯌꯦꯟ ꯑꯃ ꯊꯣꯡꯉꯁꯨ ꯉꯥꯅꯨ ꯉꯥꯅꯨ ꯊꯣꯡꯉꯁꯨ ꯉꯥꯅꯨꯗꯤ ꯊꯣꯡꯗꯦꯗꯃ ꯑꯣꯛꯀꯨꯝꯕ ꯊꯣꯡ ꯑꯣꯛꯇꯤ ꯊꯣꯡꯉꯦꯕ ꯑꯗꯨ ꯊꯣꯡꯕꯒꯁꯦ ꯎꯝ ꯍꯥꯎꯅꯕ꯭ꯔꯥ ꯀꯩꯅꯣ ꯈꯪꯗꯦ ꯉꯥꯏꯔꯣꯡ ꯑꯗꯨꯝ ꯍꯥꯞꯄꯛꯀꯅꯦꯕ ꯉꯥꯏꯔꯣꯡꯁꯨ ꯍꯥꯞꯇꯕ ꯌꯥꯗꯦ ꯃꯥꯢ ꯢꯟꯖꯥꯡ ꯊꯣꯡꯉꯗꯤ ꯉꯥꯢꯔꯣꯡ ꯂꯩꯗ ꯌꯥꯗꯦ
ꯑꯣ
ꯎꯝ ꯍꯥꯎꯇ꯭ꯔꯁꯨ ꯉꯥꯏꯔꯣꯡ ꯍꯥꯎꯗꯨꯅ ꯑꯗꯨꯝ ꯍꯥꯎꯍꯟꯈꯤꯕ ꯃꯥꯟꯕꯗꯣ
ꯎꯝ
ꯑꯃꯥꯏꯅ ꯇꯧꯍꯟ ꯉꯥꯏꯔꯣꯡ ꯑꯗꯨꯝ ꯂꯩꯗꯣꯏꯅꯦ ꯑꯗꯨ ꯉꯥꯏꯔꯧ ꯂꯥꯎꯗꯣꯏꯅꯤ ꯃꯥꯥꯛ ꯆꯥꯛꯖ ꯊꯣꯡꯇꯣꯏꯔꯕ ꯆꯥꯛꯄꯨꯗꯤ ꯍꯣꯏ ꯑꯗꯨꯝ ꯊꯥꯒꯠꯆꯩꯌꯦ ꯑꯗꯨꯑꯣꯏꯁꯨ ꯊꯥꯒꯠꯇꯅ ꯑꯌꯥꯝꯕꯅꯦ ꯑꯗꯨꯝ ꯑꯩꯈꯣꯏꯅ ꯑꯩꯈꯣꯏ ꯀꯥ ꯃꯣꯏ ꯀꯥ ꯂꯥꯞꯅꯩꯅꯤꯗꯅ ꯑꯗꯣ ꯑꯩꯈꯣꯏ ꯀꯥꯔꯒꯤ ꯃꯤꯈꯩꯁꯤ ꯆꯠꯂꯒ ꯑꯗꯨꯝ ꯆꯥꯛ ꯢꯁꯥꯡꯁꯤ ꯁꯤꯜꯂꯨꯗꯣꯏꯅꯦꯕ ꯑꯗꯨꯒ ꯆꯥꯗꯣꯏꯅꯦꯕ ꯑꯗꯨꯝ
ꯎꯝ ꯉꯥꯏꯔꯣꯡ ꯌꯥꯎꯗꯣꯏꯗꯅ ꯊꯣꯡꯉꯣ ꯍꯥꯏꯌꯣ ꯉꯥꯏꯔꯣꯡꯗꯨ ꯅꯪ ꯌꯥꯝ ꯍꯥꯎꯕ ꯃꯥꯜꯍꯜꯂꯦ ꯑꯗꯒꯤ ꯅꯨꯄꯤ ꯑꯉꯥꯡꯒ ꯃꯥꯒꯤ ꯅꯨꯄꯤ ꯀꯩꯅꯣ ꯇꯧꯕꯗꯣ ꯆꯥꯛ ꯆꯥꯅꯕ ꯆꯠꯄꯗꯣ ꯂꯣꯛꯇꯥꯛꯇꯒ
ꯑꯥ
ꯑꯗꯨꯗꯨ ꯃ ꯉꯥꯏꯔꯣꯡ ꯂꯩ ꯖꯥꯠꯂꯣ
ꯑꯦ ꯉꯥꯏꯔꯣꯡ ꯄꯨꯗꯣꯏꯅꯦ ꯅꯍꯥꯟ ꯆꯥꯏ ꯍꯥꯏꯕꯅꯦ ꯅꯍꯥꯟ ꯂꯣꯛꯇꯥꯛ ꯆꯠꯂꯦ ꯍꯥꯏꯕꯗꯣ ꯑꯗꯨꯝ ꯃꯣꯏ ꯁꯥꯏꯅ ꯊꯣꯡꯉꯦ ꯍꯥꯏꯕ꯭ꯔꯣ ꯀꯩꯅꯣ ꯑꯗꯨꯗꯗꯤ ꯃꯣꯏ ꯁꯥꯏꯗꯨꯁꯨ ꯉꯥꯏꯔꯣꯡꯗ ꯉꯥꯎꯕ꯭ꯔꯥ ꯀꯩꯅꯣ ꯈꯪꯗꯦ ꯉꯥꯏꯔꯣꯡ ꯌꯥꯝꯃꯜꯂꯦꯅ ꯍꯥꯎꯇꯦꯌꯦ ꯉꯥꯏꯔꯣꯡ ꯑꯗꯨꯝ ꯍꯥꯞꯄ ꯂꯩꯕ ꯃꯥ ꯅꯍꯥꯟꯃꯨꯛꯁꯨ ꯉꯥꯏꯔꯣꯡ ꯌꯥꯝꯃꯟꯗꯅ ꯈꯥꯕꯅꯦꯃꯦ
ꯑꯗꯨꯅꯤ ꯉꯥꯏꯔꯣꯡ ꯌꯥꯕꯗꯤ ꯈꯥꯕꯅꯦꯃꯦ
ꯎꯝ ꯃꯥ ꯉꯥꯢꯔꯣꯡ ꯌꯥꯝꯍꯜꯂ ꯈꯥꯗꯅꯅꯦ ꯑꯗꯩ ꯄꯥꯛ ꯊꯣꯡꯒꯟꯗꯕꯅꯦꯕ ꯉꯥꯏꯔꯣꯡ ꯍꯥꯞꯇꯣꯏꯗꯤꯅ
ꯉꯥꯢꯔꯣꯡꯒ ꯆꯥꯅꯔꯤꯁꯤꯗꯤ ꯃꯤ ꯑꯣꯛꯁꯥ ꯊꯣꯡꯕꯒꯨꯝꯕꯗ ꯁꯨꯝ ꯆꯥꯅꯕ ꯋꯥꯅꯤꯀꯣ ꯌꯦꯟ ꯊꯣꯡꯕꯒꯗꯤ ꯄꯥꯛ ꯃꯔꯛ ꯃꯔꯛꯇ ꯆꯥꯅꯧ ꯌꯥꯕꯅꯦ ꯑꯗꯨ ꯀꯥ ꯍꯦꯟꯅ ꯆꯥꯟꯅꯗꯕꯅꯦꯕ
ꯎꯝ ꯃꯥꯗꯤ ꯂꯣꯢ ꯍꯥꯞꯄꯤꯅꯤ ꯑꯗꯨꯗꯩ ꯑꯩꯖꯨ ꯉꯥꯏꯔꯣꯡꯖꯦ ꯈ꯭ꯔ ꯊꯨꯅ ꯂꯣꯏꯁꯟꯅꯕꯅ ꯑꯩꯖꯨ ꯍꯋꯥꯏ ꯊꯣꯡꯕꯕꯧ ꯍꯥꯞꯄꯅꯤꯗꯅ
ꯎꯝ
ꯂꯣꯏꯗꯗꯤ ꯂꯣꯏꯈ꯭ꯔꯖꯅꯨꯅ ꯃꯁꯤ ꯉꯥꯏꯔꯣꯡꯖꯦꯅ ꯑꯩꯅ ꯍꯋꯥꯏ ꯊꯣꯡꯕꯁꯨ ꯍꯥꯞꯄꯅꯦ ꯉꯔꯥꯡꯖꯨ ꯍꯋꯥꯏ ꯊꯣꯡꯕꯅꯦꯕ ꯑꯩꯅ ꯉꯥꯢꯔꯣꯡ ꯍꯥꯞꯆꯟꯕꯅꯤ ꯃꯌꯥꯝꯅ ꯍꯧꯋꯤ ꯍꯧꯋꯤ ꯆꯅꯩ ꯉꯁꯤꯖꯨ ꯍꯥꯞꯄꯅꯦ ꯅ ꯁꯤꯖꯨ ꯑꯌꯨꯛ ꯍꯋꯥꯏ ꯊꯣꯡꯕꯅꯤ ꯑꯩꯅ ꯉꯥꯏꯔꯣꯡ ꯍꯥꯞꯄꯅꯤ ꯑꯗꯨꯁꯨ ꯈꯪꯗꯦꯕ ꯢꯌꯥꯝꯕ ꯀꯩꯅꯣ ꯇꯧꯋꯤꯉꯣ ꯑꯥ ꯅꯨꯡꯇꯤꯒꯤ ꯑꯍꯥꯎꯕ ꯆꯥꯔꯝꯃꯒ ꯅꯣꯡ ꯐꯥꯗꯣꯛ ꯑꯆꯝꯕ ꯆꯥꯕꯖꯦ ꯄꯨꯛ ꯅꯨꯡꯉꯥꯏꯇꯦꯕꯣ
ꯑꯦ ꯑꯦ ꯑꯦ ꯏꯕꯨꯡꯉꯣ ꯅꯁꯥ ꯁꯛꯇꯗꯨꯒ ꯏꯕꯨꯡꯉꯣ
ꯑꯩ ꯉꯛꯑꯕꯅꯦ ꯅꯍꯥꯟꯒꯩ ꯍꯥ ꯅꯍꯥꯟꯒꯩ ꯏꯟꯖꯥꯡ ꯊꯣꯡꯕ ꯅꯠꯇ꯭ꯔ ꯂꯩꯔ ꯑꯗꯨꯝ ꯆꯥꯏꯗꯅ ꯉꯔꯥꯡꯖꯦ ꯉꯔꯥꯡꯖꯦ ꯀꯩꯅꯣ ꯇꯧꯋꯦꯕ ꯉꯔꯥꯡꯖꯤꯗꯤ ꯄꯩꯁꯥꯖꯨ ꯑꯝꯇ ꯂꯩꯅꯗ꯭ꯔꯕ ꯑꯗꯨꯗꯩꯗꯤ ꯐꯔꯦ ꯀꯩꯅꯣ ꯊꯦꯡꯂꯥꯞꯅ ꯇꯧꯕꯩꯖꯤꯗ ꯏꯟꯖꯥꯡ ꯄꯩꯁꯥꯖꯤ ꯅꯍꯥꯟꯒꯩꯗꯤ ꯀꯩꯅꯣꯖꯦ ꯁꯨꯃꯥꯏ ꯇꯧꯅꯦꯕ ꯑꯈꯣꯏ ꯆꯥꯛ ꯈꯨꯊꯣꯡꯖꯦ ꯄꯨꯡ ꯇꯔꯦꯠ ꯅꯤꯄꯥꯜ ꯁ꯭ꯋꯥꯏꯗ ꯆꯥꯛ ꯊꯣꯡꯗꯦꯕ ꯃꯥꯄꯜ ꯇꯔꯥꯗ ꯊꯣꯡꯉꯦꯕ ꯍꯧꯖꯤꯛꯁꯨ ꯑꯗꯨꯝ ꯊꯣꯡꯉꯤꯗꯅ ꯁꯨꯃꯥꯏ ꯑꯗꯨꯝ ꯁꯨꯃꯥꯏ ꯊꯣꯡꯗꯣꯏꯅꯦꯕ ꯑꯗꯨ ꯊꯣꯡꯕꯖꯦ ꯀꯃꯥꯏꯅ ꯇꯧꯅꯒꯦꯗ ꯉꯥꯟꯅ ꯊꯣꯡꯕ ꯌꯥꯕꯖꯦ ꯉꯥꯏꯅꯗꯣꯏꯅꯦꯕ ꯊꯦꯡꯖꯜꯂꯛꯑꯦ ꯍꯥꯏꯀꯥꯟꯗ ꯊꯣꯡꯕ ꯇꯥꯟꯅꯔꯛꯄꯩ ꯏꯟꯖꯥꯡ ꯂꯩ ꯆꯥꯠꯅꯗꯣꯏꯅꯦꯕ ꯁꯤ ꯄꯣꯠꯁꯦ ꯇꯧꯕꯅꯦ ꯑꯗꯨꯅ ꯀꯅꯥꯝ ꯍꯧꯅꯗꯦꯕ ꯆꯥꯛ ꯊꯣꯡꯖꯦꯖꯦ ꯑꯗꯣ ꯉꯔꯥꯡ ꯑꯗꯨꯃꯥꯏꯅꯗꯤ ꯉꯥꯏꯒꯩ ꯉꯥꯏꯔꯨꯒ ꯄꯩꯁꯥꯖꯦ ꯑꯝꯇ ꯂꯩꯅꯔꯥꯝꯗꯕ
ꯑꯣ ꯃꯣꯏ ꯃꯌꯥꯝꯖꯦ ꯄꯩꯁꯥꯖꯦ ꯂꯩꯔꯝꯗꯕꯅꯦꯕ
ꯍꯣꯏ ꯍꯣꯏ ꯍꯣꯏ
ꯐꯔꯦꯅ ꯑꯩꯖꯦ ꯍꯋꯥꯏꯖꯦ ꯊꯣꯡꯒꯦꯅ ꯊꯣꯡꯉꯦ ꯍꯋꯥꯏꯖꯦ ꯊꯣꯡ ꯑꯗꯨꯖꯨ ꯕꯤꯠ ꯂꯩꯇꯅꯅꯤ ꯊꯣꯡꯉꯤꯖꯦ ꯀꯩꯅꯣ ꯇꯧꯕꯩ ꯍꯣꯏ ꯌꯥꯝ ꯋꯥꯔꯨꯔꯀꯥꯟꯗ ꯅ ꯉꯥꯛꯇꯪ ꯄꯣꯊꯥꯒꯦ ꯇꯧꯔꯒ ꯊꯣꯡꯕꯅꯦꯕ
ꯅꯍꯥꯟꯒꯩ ꯁꯥ ꯁꯨꯝ ꯊꯪꯉꯥꯝꯃꯒ ꯍꯋꯥꯏ ꯊꯣꯡꯒꯠꯂꯥꯛꯄꯗꯣ
ꯍꯣꯏ ꯍꯣꯏ ꯍꯣꯏ
ꯒꯤꯠꯇꯣ ꯈꯪꯍꯥꯠ ꯍꯥꯠꯈꯤꯕꯅꯦꯕ
ꯍꯣꯏ ꯑꯗꯨꯖꯨ ꯍꯋꯥꯏꯗꯨꯖꯨ ꯁꯥꯒꯤ ꯈꯨꯊꯣꯡꯗꯅꯦ ꯊꯣꯡꯉꯤꯖꯤꯖꯨ
ꯃꯨꯁꯣꯔꯤ ꯃꯨꯁꯣꯔꯤ ꯊꯣꯡꯕꯅꯦꯕ ꯊꯣꯛꯉꯥ ꯑꯗꯨꯝ ꯊꯥꯎ ꯇꯤꯜꯂꯧ ꯆꯅꯝ ꯀꯩꯅꯣ ꯉꯧꯕꯤꯗ ꯉꯧꯔꯦꯗꯅ ꯑꯗꯨꯒ ꯏꯃꯥꯟꯅꯕꯒꯤ ꯌꯣꯡꯆꯥꯛ ꯑꯆꯥꯔ ꯑꯃ ꯂꯩꯔꯝ ꯃꯦ ꯑꯗꯨꯗꯣ ꯌꯣꯡꯆꯥꯛ ꯑꯆꯥꯔꯒꯤ ꯊꯥꯎ ꯌꯥꯎꯋꯦꯕ ꯑꯗꯨꯏ ꯊꯥꯎꯗꯣ ꯍꯥꯏꯐꯦꯠ ꯍꯥꯞꯆꯤꯜꯂ ꯉꯧꯔꯦ ꯑꯗꯨꯒ ꯀꯩꯅꯣꯗꯣ ꯃꯨꯁꯣꯔꯤꯗꯣ ꯉꯧꯔꯒ ꯀꯥꯝꯊꯣꯛꯄꯅꯦ ꯑꯗꯨꯃꯥꯏꯅ ꯇꯧ ꯄꯤꯖꯕꯅꯤ ꯉꯔꯥꯡꯗꯤ ꯑꯗꯨ ꯉꯔꯥꯡꯇꯪꯅꯤꯅ ꯍꯋꯥꯏ ꯆꯥꯏꯗꯣ ꯉꯁꯤ ꯑꯌꯨꯛ ꯍꯧꯒꯠꯂꯥꯛꯄꯗ ꯄꯨꯛ ꯑꯔꯣꯏꯕꯤ ꯅꯨꯡꯉꯥꯏꯇꯕ ꯍꯥꯏꯇꯥꯔꯦ ꯄꯨꯛꯀꯖꯦ ꯁꯥꯎꯒꯠꯂꯦ ꯀꯔꯤꯅꯣ ꯇꯧꯔꯤꯖꯤꯕꯨ ꯀꯩ ꯅꯍꯥꯟꯒꯩ ꯀꯦꯝ ꯅꯍꯥꯟꯒꯩ ꯐꯅꯤꯌꯥꯝ ꯆꯥꯁꯤꯜꯂꯤ ꯀꯩꯝ ꯇꯧꯗ꯭ꯔꯒ ꯉꯔꯥꯡꯇꯪ ꯍꯋꯥꯏ ꯆꯥꯔꯒ ꯅꯁꯤꯅ ꯄꯨꯛ ꯑꯗꯨꯛꯌꯥꯝ ꯅꯥꯏꯖꯤ ꯀꯔꯤꯒꯤꯅꯣ ꯁꯤꯅꯤ ꯍꯧꯖꯤꯛꯐꯧ ꯈ ꯒ ꯅꯥꯔꯤ ꯑꯩ ꯉꯁꯥꯏ ꯅꯨꯡꯗꯤꯟ ꯆꯨꯍꯤꯡ ꯊꯥꯛꯏꯅꯦꯕ ꯅꯥꯃꯟꯗꯅ
ꯁꯨꯝ ꯆꯈꯥꯎꯗꯨꯗ ꯑꯍꯥꯎꯕ ꯃꯇꯣꯡ ꯃꯌꯥꯝ ꯊꯥꯗꯔꯛꯄꯗꯣ ꯑꯗꯨꯒ ꯆꯈꯥꯎꯗꯨꯗ ꯈꯪ ꯏꯈꯪ ꯈꯪꯍꯧꯗꯅ ꯃꯈꯜ ꯑꯃꯒꯤ ꯃꯍꯥꯎ ꯑꯃ ꯊꯥꯗꯔꯛꯄꯗꯨꯗ ꯀꯩꯅꯣ ꯉꯁꯤ ꯑꯩꯒꯤ ꯃꯄꯨꯒꯤ ꯆꯈꯥꯎ ꯑ ꯀꯩꯅꯣ ꯃꯞ ꯄꯨꯖꯤꯅ ꯆꯈꯥꯎꯖꯤꯗ ꯊꯥꯗꯔꯛꯏꯕ ꯃꯍꯥꯎꯖꯤꯕꯣꯅ
ꯎꯝ ꯍꯣꯏ ꯇꯨꯝꯍꯟꯖꯤꯔ ꯇꯨꯝꯍꯟꯒꯨꯝꯖꯤꯔꯅ ꯈꯟꯕꯗꯀꯣ ꯋꯥꯔꯝꯃꯅꯤꯕ ꯍ ꯁꯥꯗꯤ ꯅꯍꯥꯟꯒꯩ ꯊꯨꯅ ꯇꯨꯝꯍꯟꯅꯕꯅ ꯌꯥꯝ ꯊꯥꯗꯣꯛꯑꯝꯒꯅꯤꯕ
ꯌꯥꯝꯅ ꯌꯨꯅꯤꯛ ꯑꯣꯏꯕ ꯑꯃ ꯊꯥꯗꯔꯛꯄꯗꯨꯗ ꯈꯪꯍꯧꯗꯅ
ꯍꯣꯏ ꯑꯗꯨꯅꯤ ꯑꯩ ꯀꯩ ꯂꯥꯛꯇꯨꯏꯔꯣ
ꯂꯥꯛꯇꯨꯏꯅꯦ ꯂꯥꯛꯇꯨꯢꯅꯦ ꯉꯍꯥꯛ ꯂꯩꯔ ꯂꯥꯛꯀꯦ ꯑꯃꯗꯣ ꯑ ꯃꯕꯨꯛ ꯅꯥꯏꯌꯦꯌꯦ
ꯀꯅꯥ
ꯑꯁ ꯅꯪ ꯅꯃꯥꯟꯅꯕ ꯑꯃ ꯑꯗꯨ ꯀꯩꯅꯣꯗꯣ ꯑꯥ ꯃꯃꯥꯏ ꯄꯣꯝꯇꯛ ꯇꯧꯕ ꯈꯦꯛꯃꯟ ꯃꯆꯥꯗꯣ
ꯒ꯭ꯌꯥꯟ ꯇꯥ ꯁꯥꯕꯗꯣ
ꯎꯝ ꯎꯝ ꯒ꯭ꯌꯥꯟꯁꯥ ꯖꯥꯕ ꯅꯨꯄꯤꯅ ꯉꯝꯕꯗꯣ
ꯑꯦ ꯑꯗꯨꯖꯨ ꯑꯗꯨꯖꯨ ꯁꯨꯝ ꯌꯥꯝ ꯍꯣꯏ ꯀꯨꯏꯗ꯭ꯔꯤꯀꯣ ꯇꯤꯟꯅꯕ ꯑꯗꯣ ꯀꯨꯏꯗꯅ ꯇꯤꯟꯅꯕ ꯀꯥꯟꯖꯤꯗ ꯃꯥꯖꯦ ꯃꯀꯣꯛ ꯆꯥꯛꯇꯦ ꯍꯥꯏꯕꯖꯦ ꯑꯩ ꯊꯥꯖꯗꯦꯕꯣ ꯃꯥ ꯃꯀꯣꯛ ꯆꯥꯛꯑꯦ ꯑꯗꯨꯝ ꯂꯩꯉꯣ ꯑꯩ
ꯃꯀꯣꯛ ꯆꯥꯛꯑꯦ ꯑꯗꯨꯝ ꯂꯩ ꯀꯩꯒꯤꯅꯣ ꯍꯥꯏꯖꯦ
ꯑꯩꯗꯤ ꯑꯍꯥꯟꯕ ꯊꯦꯡꯅꯕ ꯀꯥꯟꯗ ꯑꯩ ꯃꯥꯖꯦ ꯍꯟꯗꯛꯇ ꯍꯟꯗꯛ ꯐꯖꯅ ꯈꯪꯅꯕꯅꯤꯗꯅꯥ ꯃꯃꯥꯡ ꯀꯩꯅꯣ ꯍꯣꯏ ꯁꯤꯗ ꯑꯈꯣꯏ ꯃꯥꯁꯇꯔ ꯀꯥꯏ ꯀꯥꯟꯗ ꯃꯣꯏꯅ ꯁꯤꯗꯒ ꯂꯥꯛꯑꯀꯥꯟꯗꯣ ꯃꯥꯖꯦ ꯑꯩ ꯑꯩꯅ ꯈꯜꯂꯤ ꯃꯥꯖꯦ ꯑ ꯑ ꯃꯥꯖꯦ ꯄꯨꯔꯥ ꯃꯀꯣꯛ ꯆꯥꯛꯄ ꯃꯤꯅꯤ ꯁꯤꯅꯦꯕ ꯍꯥꯏꯗꯤ ꯃꯥꯖꯦ ꯖꯣ ꯉꯥꯡꯕ ꯑꯝ ꯂꯩꯗꯅ ꯀꯟ ꯀꯟ ꯉꯥꯡꯕꯤꯗꯣ ꯁꯪꯉ ꯁꯪꯉꯒ ꯑꯩ ꯑꯩ ꯈꯜꯂꯤꯅꯦ ꯍꯣ ꯍꯣ ꯍꯣꯏ ꯑꯗ ꯑꯩꯅ ꯈꯜꯂꯤ ꯃꯥꯖꯦ ꯀꯩꯔꯤꯅꯣ ꯁꯤ ꯃꯀꯣꯛ ꯆꯥꯛ ꯆꯥꯜꯂꯥ ꯃꯁꯤꯕꯣ ꯑꯗꯨꯝ ꯈꯜꯂꯦꯕ ꯅꯍꯥꯟꯃꯨꯛ ꯄ꯭ꯔꯕꯤꯟ ꯕꯥꯔꯗꯦꯗ ꯑꯍꯥꯟꯕ ꯊꯦꯡꯅꯕꯅꯦꯕ ꯃꯥꯖꯦ
ꯀꯅꯥꯒꯤ ꯕꯥꯔꯗꯦꯗ
ꯄ꯭ꯔꯕꯤꯟ ꯍꯦꯔꯣꯗꯣ
ꯑꯣ ꯑꯈꯣꯏ ꯍꯦꯔꯣ ꯑꯋꯥꯡꯕꯒꯤ
ꯍꯣꯏ ꯀꯞꯄ ꯅꯨꯃꯤꯠꯇꯣ ꯃꯥꯅ ꯕꯥꯔꯗꯦ ꯅꯨꯃꯤꯠꯇ ꯀꯞꯄꯗꯣ ꯑꯗꯨꯒꯤꯗꯨꯗ ꯀꯩꯅꯣ ꯇꯧꯕꯅꯤꯗ ꯃꯥꯖꯦ ꯊꯦꯡꯅꯕꯗ ꯑꯩꯅ ꯈꯜꯂꯤ ꯀꯩ ꯃꯁꯤ ꯃꯀꯣꯛ ꯆꯥꯛ ꯆꯥꯠꯂꯅꯦ ꯈꯜꯂꯦ ꯑꯗꯣ ꯃꯣꯏꯅꯕꯨꯗꯤ ꯑꯦ ꯑꯃꯥꯏꯟ ꯇꯧꯕꯅꯦ ꯈꯣꯠꯄꯅꯦ ꯍꯥꯏꯕ ꯑꯗꯨꯏꯖꯨ ꯑꯩꯅ ꯇꯤꯟꯅꯗꯝꯅꯤꯅ ꯑꯩꯗꯤ ꯑꯩꯗꯤ ꯈꯪꯗꯕꯗꯣ ꯑꯗꯣ ꯁꯨꯝ ꯈꯔꯒ ꯇꯤꯟꯅꯔꯀꯥꯟꯗ ꯑꯣ ꯃꯥꯖꯦ ꯃ ꯀꯩꯅꯣ ꯍꯥꯏ ꯌꯥꯝ ꯆꯥꯛꯄꯗꯤ ꯅꯠꯇꯦ ꯈꯔꯒꯗꯤ ꯆꯥꯛꯑꯦ ꯑꯗꯨꯝ ꯈꯪꯉꯦ ꯌꯥꯝ ꯍꯦꯟꯖꯟꯅ ꯆꯥꯛꯄꯗꯤ ꯅꯠꯇꯦ ꯈꯤꯇꯪ ꯁꯣꯏꯔꯨꯕꯗꯒꯤ ꯃꯥ ꯑꯗꯨꯝ ꯁꯨꯃꯥꯏꯟ ꯂꯩꯒꯤꯝꯅꯦꯖꯦ ꯈꯜꯂꯛꯄ ꯍꯥꯏꯇꯥꯔꯦ ꯁꯨꯝ ꯑꯩꯁ ꯑꯗꯨꯒꯤ ꯄ꯭ꯔꯕꯤꯟꯟꯅ ꯀꯞꯄ ꯅꯨꯃꯤꯠꯀꯤꯗꯣ ꯈꯪꯍꯧꯗ꯭ꯔꯣ ꯕꯥꯔꯗꯦꯒꯤꯗꯣ
ꯀꯩ ꯃꯇꯥꯡꯒꯤꯅꯣ ꯃꯥ ꯀꯞꯄꯤꯖꯤꯅ
ꯃꯥꯏ ꯕꯥꯔꯗꯦ ꯇꯥꯕ ꯑꯗꯨꯒ ꯀꯩꯅꯣꯖꯤꯅ ꯑꯥ ꯑꯈꯣꯏꯖꯦ ꯏꯁ꯭ꯄꯣꯔꯠꯁ ꯃꯤꯠꯂ ꯀꯩꯅꯣꯝ ꯇꯥꯕ꯭ꯔꯣ
ꯇꯥꯢꯌꯦ ꯇꯥꯔꯦ
ꯁ꯭ꯄꯣꯔꯠꯁ ꯃꯤꯠ ꯑꯣꯏꯕ꯭ꯔꯥ ꯀꯩꯌꯝ ꯇꯧꯕꯅꯦꯕ ꯑꯗꯨꯀꯥꯟꯗꯣ ꯑꯗꯨꯒꯤ ꯄ꯭ꯔꯤ ꯀ꯭ꯔꯤꯀꯦꯠ ꯁꯥꯟꯅꯕꯩꯅꯦꯅ ꯀꯔꯤꯀꯦꯠ ꯇꯥꯛꯇ ꯌꯥꯔꯣꯏ ꯑꯥ ꯀ꯭ꯔꯤꯀꯦꯠ ꯀ꯭ꯔꯤꯀꯦꯠ ꯁꯥꯟꯅꯕꯩꯅꯦꯅ ꯇꯧꯔꯦ ꯑꯗꯩ ꯃꯥꯔꯁ ꯄꯥꯔꯠ ꯀꯟꯅ ꯇꯝꯃꯤ ꯃꯇꯥꯡꯅꯤꯅꯦ ꯑꯗ ꯑꯩꯗꯤ ꯏꯔꯩꯕ ꯃꯥꯔꯁ ꯄꯥꯠꯀꯤ ꯀꯩꯅꯣꯝ ꯑꯉꯥꯡ ꯇꯥꯛꯄꯤꯕꯒꯤ ꯑꯗꯨꯒꯤ ꯗꯣꯟ ꯀꯟꯅ ꯌꯩꯕꯖꯤꯗ ꯂꯥꯛꯑꯣꯁꯤꯅꯦꯕ ꯃ ꯃꯣꯏ ꯍꯥꯏꯖꯦ ꯑꯗ ꯑꯩꯗꯤ ꯑꯦ ꯉꯥꯏꯈꯣ ꯑꯇꯩ ꯍꯥꯟꯅ ꯀꯧꯔꯣ ꯑꯩꯗꯤ ꯁꯤ ꯊꯥꯗꯣꯛꯄ ꯌꯥꯔꯣꯏ ꯈꯣꯠꯂꯣꯏꯅ ꯍꯥꯏꯕ ꯍꯣꯏ ꯐꯔꯦ ꯈꯣꯠꯂꯦꯅ ꯍꯥꯏꯔꯒ ꯃꯣꯏ ꯀꯥꯗ ꯃꯣꯏ ꯀꯥꯖꯦ ꯃꯣꯏꯖꯦ ꯃꯣꯏ ꯃꯔꯤ ꯂꯩꯃꯤꯟꯅꯕꯅꯦꯕ ꯄ꯭ꯔꯕꯤꯟ ꯑꯅꯤꯅꯦ ꯑꯗꯒꯤ ꯕꯣꯔꯤꯁꯅꯦ ꯕꯤꯀ꯭ꯔꯝ ꯑꯅ ꯑꯝꯒ ꯂꯩꯃꯤꯟꯅꯕꯅꯦ ꯃꯣꯏ ꯃꯔꯤ ꯑꯗꯣ ꯃꯥꯏ ꯕꯥꯔꯗꯦꯅꯦ ꯍꯥꯏꯔꯒ ꯑꯌꯨꯛꯇꯩ ꯃꯥ ꯑꯌꯨꯛꯇꯩ ꯇꯧꯋꯦꯕ ꯑꯌꯨꯛꯇꯅ ꯁꯟ ꯇꯧꯔꯒ ꯅꯨꯃꯤꯗꯥꯡꯗꯅ ꯌꯦꯜꯂ ꯀꯩꯅꯣꯝ ꯇꯧꯕꯅꯦꯕ ꯑꯌꯨꯛꯀꯤ ꯁꯟꯖꯤꯅ ꯁꯟ ꯇꯧꯕꯖꯤꯗ ꯀꯅꯥꯝꯃ ꯌꯥꯎꯕꯤꯗ꯭ꯔꯕ ꯃꯥꯏꯖꯦ ꯍꯥꯏꯖꯦ ꯑꯩꯈꯣꯏꯖꯨ ꯑꯩꯈꯣꯏꯗꯤ ꯀꯥ ꯂꯩꯃꯤꯟꯅꯗꯕꯅꯤꯅ ꯀꯥ ꯑꯁꯣꯝꯗ ꯂꯩꯔꯕꯅꯤꯅ ꯑꯩ ꯊꯕꯛ ꯆꯠꯊꯣꯛꯑꯦꯗꯅ ꯑꯗꯣ ꯃꯣꯏ ꯂꯩꯃꯤꯟꯅꯔꯤꯕ ꯃꯣꯏꯖꯨ ꯆꯠꯈ꯭ꯔꯕꯖꯥꯠꯅꯤꯗ ꯑꯗꯨꯅꯤ ꯑꯗꯥꯅꯦ ꯍꯥꯏꯔꯒ ꯃꯣꯏꯗꯤ ꯂꯩꯊꯣꯛꯑꯁꯨ ꯌꯥꯕ ꯄꯣꯠꯇꯨ ꯂꯩꯊꯣꯛ ꯇꯕꯤ ꯑꯗꯨꯝ ꯇꯧ ꯂꯩꯔꯕꯖꯥꯠꯅꯤꯗ ꯑꯗꯩ ꯃꯤꯗꯣ ꯋꯥꯠꯂꯛꯄꯩ ꯁꯤꯟꯅ ꯈꯣꯠꯅꯕꯗꯣ ꯃꯥ ꯃꯊꯥ ꯁꯥꯔꯕꯖꯥꯠꯅꯤꯗ ꯑꯗꯩ ꯑꯩꯗꯣ ꯑꯩꯗꯨ ꯗꯣꯟ ꯀꯩꯀꯥꯗꯣ ꯌꯩ ꯈꯣꯠꯂꯒ ꯔꯥꯎꯟ ꯑꯃꯅꯤꯇꯪ ꯇꯥꯛꯑꯝ ꯇꯥ ꯊꯤꯜꯂꯝꯃꯒ ꯑꯗꯨꯝ ꯏꯃꯥꯟꯅꯕꯗ ꯄꯤꯔꯝꯕ ꯆꯦꯜꯂꯦꯕ ꯑꯗꯨꯝ ꯑꯩ ꯀꯩꯅꯣ ꯇꯧꯔ ꯃꯥꯏ ꯀꯩꯩ ꯒꯤ ꯑꯆꯥ ꯑꯋꯥꯠꯄꯥ ꯂꯩꯕ꯭ꯔꯣ ꯀꯩꯅꯣ ꯍꯪꯉꯒ ꯑꯋꯥꯠꯄꯥꯗꯣ ꯄꯨꯔ ꯆꯠꯂꯦ ꯑꯗꯣ ꯆꯥꯈꯣꯠ ꯇꯧꯔꯀꯥꯟꯗ ꯑꯩ ꯑꯃꯨꯛ ꯆꯠꯂꯀꯥꯟꯗ ꯅꯨꯃꯤꯗꯥꯡꯖꯨ ꯑꯃꯨꯛ ꯄꯨꯟꯕꯅꯦꯕ ꯅꯨꯃꯤꯗꯥꯡ ꯄꯨꯟ ꯀꯥꯟꯁꯤꯗ ꯁꯨꯝ ꯋꯥꯔꯤ ꯁꯥꯟꯅꯕ ꯍꯥꯏꯇꯥꯔꯦ ꯋꯥꯔꯤ ꯁꯨꯝ ꯁꯥꯟꯅꯔꯀꯥꯟꯗ ꯃꯥꯖꯦ ꯀꯞꯈꯠꯂꯛꯑꯕ ꯑꯦ ꯀꯩꯗꯧꯔꯦ ꯄ꯭ꯔꯕꯤꯟ ꯀꯩꯗꯧꯔꯦ ꯄ꯭ꯔꯕꯤꯟ ꯅꯪ ꯀꯞ ꯄꯤꯗꯨ ꯀꯩꯒꯤꯅꯣ ꯅꯪ ꯀꯩꯅꯣ ꯕꯥꯔꯗꯦ ꯅꯨꯡꯃꯤꯠꯁꯤꯅ ꯅꯪ ꯑꯃꯥꯏ ꯀꯞꯄ ꯐꯠꯇꯦ ꯈꯣꯠꯇꯦ ꯇꯧꯕꯖꯤꯗ ꯑꯩ ꯉꯁꯥꯏ ꯗꯒꯤ ꯑꯩꯒꯤ ꯑꯩꯅ ꯉꯁꯤ ꯑꯩꯒꯤ ꯏꯄꯣꯛ ꯅꯨꯃꯤꯠꯁꯤꯗ ꯋꯥꯅ ꯇꯧꯖꯔꯤꯖꯦ ꯑꯩꯒ ꯂꯩꯃꯤꯟꯅꯔꯤꯕ ꯑꯩꯅ ꯅꯨꯡꯁꯤꯅ ꯌꯥꯎꯍꯟꯅꯤꯡꯉꯤꯕ ꯃꯤ ꯀꯅꯥꯝ ꯌꯥꯎꯗꯦ ꯄꯔꯚꯤꯟꯇꯪ ꯑꯩꯒꯤ ꯁꯤꯟꯕꯤ ꯈꯣꯠꯄꯤ ꯑꯗꯒꯤ ꯃꯉꯥꯥꯟ ꯐꯪꯉꯦ ꯑ ꯃꯥꯏ ꯊꯕꯛ ꯆꯤꯜꯂꯁꯨ ꯑꯗꯨꯝ ꯑꯋꯥꯠꯄ ꯆꯦꯜꯂꯛꯏ ꯀꯩꯁꯨ ꯀꯥꯏꯗꯦ ꯑꯗꯣ ꯃꯥ ꯌꯥꯎꯗꯦ ꯍꯥꯏꯕ ꯌꯥꯎꯗ꯭ꯔꯒꯁꯨ ꯀꯩꯁꯨ ꯀꯥꯏꯗꯦ ꯉꯍꯥꯛꯇꯪꯗꯁꯨ ꯁꯛ ꯎꯠꯄꯤꯔꯝꯃꯣ ꯁꯛꯇꯨ ꯁꯛꯐꯧ ꯎꯠꯄꯤꯗꯦ ꯑꯌꯨꯛꯀꯤ ꯆꯥꯛꯇꯣꯣ ꯆꯥꯃꯤꯟꯅꯗꯦ ꯈꯣꯠꯇꯦ ꯑꯁ ꯀꯞꯄꯦ ꯊꯦꯝꯃꯦ ꯊꯦꯝꯃꯦ ꯃꯥꯖꯦ ꯑꯩꯈꯣꯢ ꯃꯌꯥꯝꯅ
ꯑꯩꯁ ꯑꯩꯒꯤ ꯂꯨꯅ ꯇꯤꯟꯅꯔꯤꯕ ꯏꯃꯥꯟꯅꯕꯁꯤꯡ ꯌꯥꯎꯗꯦꯅ ꯀꯥꯞꯄꯤꯔꯕ
ꯍꯣꯏ ꯍꯣꯏ ꯌꯥꯎꯗꯦꯅ ꯀꯞꯄ ꯍꯥꯏꯗꯤ ꯁꯛꯄꯧ ꯎꯠꯇꯦ ꯁꯤꯅꯦꯕ ꯃꯥ ꯍꯥꯢꯖꯤ ꯍꯣ ꯍꯤꯗꯥꯛ ꯄꯥꯏꯕ ꯃꯥ ꯍꯤꯗꯥꯛ ꯄꯥꯏ ꯃꯊ꯭ꯋꯥꯏꯒ ꯅꯨꯡꯉꯥꯢ ꯇꯧ ꯍꯦꯟꯅ ꯄꯥꯏꯁꯟꯕꯗ ꯖꯒꯣꯢꯒ ꯌꯥꯝ ꯁꯥꯕꯅꯦꯕ ꯑꯗꯨ ꯅꯨꯃꯤꯠꯇꯣ ꯃꯥ
ꯃꯇꯝꯗꯣ ꯃꯥ ꯍꯧꯖꯤꯛꯀꯤ ꯈꯪꯅꯔꯤ ꯅꯨꯄꯤꯗꯨꯕꯨ ꯈꯪꯅꯔꯤꯕ꯭ꯔꯣ
ꯑꯇꯣꯞꯄ ꯃꯥ ꯑꯗꯨꯀꯥꯟꯗ ꯈꯪꯅꯗ꯭ꯔꯕ ꯑ ꯑ ꯀꯣꯏꯅꯗ꯭ꯔꯤꯕ꯭ꯔꯥ ꯑ ꯀꯣꯏꯅ ꯑꯃ ꯀꯣꯢꯅꯔꯝꯕ꯭ꯔ ꯀꯩꯝ ꯇꯧꯕꯅꯦ
ꯎꯝ
ꯀꯣꯏꯅꯗ꯭ꯔꯤ ꯀꯥꯟꯂ ꯑꯃ ꯀꯣꯏꯅꯔꯝꯕ꯭ꯔ ꯀꯩꯅꯣꯝ ꯇꯧꯕꯅꯦꯕ ꯑꯗꯨ ꯑꯦ ꯑꯗꯨꯖꯨ ꯌꯥꯕꯅꯤꯗ ꯑꯗꯨꯏ ꯅꯨꯄꯤꯗꯨꯖꯨ ꯍꯗꯛꯀꯤꯖꯤꯅꯕꯨ ꯈꯔ ꯐꯩꯗ ꯍꯟꯗꯛꯖꯤꯅ ꯌꯥꯝ ꯊꯤ ꯐꯩ ꯃꯥ ꯍꯥꯏꯗꯤ ꯄꯔꯕꯤꯟꯒꯤ ꯍꯟꯗꯛꯀꯤ ꯌꯥꯝ ꯆꯥꯅꯩꯌꯦꯕ ꯃꯥꯅ ꯌꯥꯝ ꯂꯨꯞꯁꯜꯂꯦ ꯑꯩꯈꯣꯏ ꯃꯌꯥꯝ ꯁꯥꯎꯕꯤꯕꯩ ꯋꯥꯅꯦꯕ ꯍꯟꯗꯛꯀꯤꯁꯤꯗꯤ ꯌꯥꯝ ꯐꯩꯌꯦꯕ ꯃꯃꯥꯡꯗꯨꯗꯤ ꯍꯣꯏ ꯃꯃꯥꯡꯒꯤꯗꯨꯗꯤ ꯕꯦꯔꯥꯅꯦꯕ ꯈꯣꯏ ꯌꯨꯝꯗ ꯆꯠꯄꯕꯧ ꯊꯤꯡꯉꯛꯄꯤꯅꯤꯕꯨ
ꯢꯁ ꯀꯩꯒꯤꯅꯣ ꯍꯥꯏꯖꯦ
ꯈꯪꯗꯦ ꯃꯥꯗꯣ ꯆꯠꯃꯜꯂꯤ ꯈꯣꯠꯂꯤ ꯁꯤꯅꯤ ꯑꯩꯈꯣꯏꯗ ꯆꯥꯛ ꯆꯥꯁꯦꯅ ꯆꯠꯄ ꯑꯗꯨꯒꯤ ꯍꯌꯦꯡ ꯆꯥꯅꯤ ꯍꯥꯏꯕ ꯑꯗꯣ ꯉꯁꯤ ꯅꯨꯃꯤꯠꯁꯤꯗ ꯆꯠꯄ ꯌꯥꯔꯣꯏ ꯈꯣꯠꯂꯣꯏꯅ ꯑꯔꯣꯢꯕꯤ ꯊꯤꯡꯉꯤꯕ ꯑꯗꯣ ꯆꯠ ꯆꯠꯂꯀꯥꯟꯗ ꯒꯥꯔꯤ ꯇꯣꯡ